ꯍꯜꯂꯣ
ꯆꯥꯛ ꯆꯥꯔꯕꯣ ꯂꯥꯡꯒꯅꯣ ꯂꯥꯡꯒꯅꯣ
ꯑ
ꯀ ꯊ ꯑꯦ ꯑꯦ ꯅꯍꯥꯟ ꯑꯁ ꯍꯥꯎꯔꯝꯅꯤ ꯍꯦ ꯖꯅꯍ
ꯑꯩꯈꯣꯏꯗꯤ ꯁꯧꯒ꯭ꯔꯤ ꯊꯣꯡꯅꯤꯅ
ꯑꯥ
ꯁꯧꯒ꯭ꯔꯤꯒ ꯍꯋꯥꯏ ꯑꯁꯥꯡꯕ ꯆꯅꯕꯅꯦ ꯑꯗꯨꯗꯤ ꯆꯥꯗ꯭ꯔꯣꯕ
ꯁꯧꯒꯔꯤ ꯍꯥꯏꯕ
ꯍꯣꯏ ꯍꯧꯖꯤꯛ ꯃꯇꯝꯗꯤ ꯁꯒꯔꯤ ꯍꯋꯥꯏ ꯑꯔꯥꯡꯕꯗꯣ ꯌꯥꯝ ꯆꯥꯟꯅꯕꯅꯦ
ꯏꯗꯣ ꯌꯥꯝ ꯆꯕꯅꯦ ꯅꯪꯒꯤ ꯈꯣꯟꯗꯣ ꯁꯦꯡꯗꯦ ꯁꯦꯡꯗꯦꯕꯣ ꯍꯣꯏ ꯍꯧꯖꯤ
ꯑ
ꯑꯩ ꯈ ꯂꯩ ꯌꯦꯒꯅꯦꯅ ꯈꯔ ꯏꯊꯤꯛꯁ ꯐꯝꯗ ꯆꯠꯄꯒꯤ ꯎꯝ ꯃꯈꯣꯟꯇ ꯅꯨꯡꯉꯥꯏꯇꯦꯅ ꯑꯗꯨꯒꯤ
ꯍꯣꯏ ꯑꯩꯈꯣꯏ ꯑꯩꯒꯤ ꯐꯣꯟ ꯑꯗꯣ ꯑꯩꯒꯤ ꯅꯦꯠꯋꯛ ꯈꯔ ꯄ꯭ꯔꯣꯕ꯭ꯂꯦꯝ ꯂꯩ ꯃꯥꯜꯂꯤꯀꯣ ꯉꯁꯥꯏ ꯑꯃ ꯌꯥꯗꯣ
ꯑꯥ
ꯑꯩꯒꯤ ꯇꯛꯁ ꯌꯥꯝ ꯂꯩꯕꯅꯦ ꯑꯗꯨꯕꯨ ꯌꯥꯗꯕꯣ
ꯑꯩꯒꯤ ꯇꯁꯇ ꯌꯥꯝ ꯂꯩꯕꯅꯦ ꯑꯗꯨꯕꯨ ꯌꯥꯗꯕ
ꯍꯜꯂꯣ ꯇꯥꯗ꯭ꯔꯣ ꯍꯜꯂꯣ
ꯀꯔꯤ ꯃꯅꯤ ꯇꯥꯏ
ꯑ ꯅꯨꯡꯉꯥꯏꯕ ꯃꯥꯜꯂꯤꯍꯦ ꯅꯨꯡꯉꯥꯏꯕꯤꯕ ꯃꯥꯜꯂꯤꯍꯦ ꯅꯨꯡꯁꯥ ꯁꯥꯗ꯭ꯔꯣ ꯅꯣꯏ ꯅꯣꯏꯗꯤ
ꯅꯨꯡꯉꯥꯏꯕ ꯃꯥꯂꯤꯍ‌ꯦ ꯅꯨꯡꯉꯥꯏꯕꯤꯕ ꯃꯥꯅꯤꯡꯉꯦ ꯅꯨꯡꯁꯥ ꯁꯥꯕꯒꯤ ꯏꯪꯐꯝꯗꯤ ꯊꯣꯛꯄꯅꯤꯅ ꯍꯧꯖꯤꯛꯁꯦ
ꯍꯣꯏ ꯑꯩꯈꯣꯏꯁꯨ ꯌꯥꯝ ꯁꯥꯏꯌꯦ ꯉꯁꯤꯗꯤ ꯑꯁꯥꯏꯌꯦ ꯌꯥꯝꯁꯥꯏꯌꯦ
ꯑ
ꯑꯌꯨꯛꯇꯤ ꯈꯔ ꯇꯥꯕꯅꯦ ꯍꯧꯖꯤꯛꯇꯤ ꯅꯣꯡꯗꯥꯥꯗꯦ ꯅꯨꯡꯁꯥ ꯊꯣꯛꯈꯦ ꯍꯧꯖꯤꯛꯇꯤ ꯑꯗꯨꯒꯤ ꯁꯥꯏꯕ
ꯅꯤꯡꯈꯥꯏꯕ ꯑꯗꯨꯒꯤ ꯍꯥꯟꯕꯅꯦ ꯑꯩꯁꯨ ꯌꯥꯝ ꯃꯅꯥꯔꯤ ꯁꯥꯕ ꯎꯗꯗꯨꯗꯤ
ꯌꯥꯝ ꯐꯩꯅꯦ ꯑꯗꯨꯗꯤ
ꯌꯥꯝ ꯐꯩꯅꯦ ꯑꯗꯨꯗꯤ ꯐ
ꯁꯥꯕꯅꯅ ꯂꯩꯕ ꯉꯝꯗ꯭ꯔꯦꯍꯦ ꯅꯨꯡꯁꯥ ꯅꯨꯡꯁꯥ ꯊꯣꯡꯂꯗꯤ ꯑꯗꯨꯝ ꯁꯥꯏꯀꯣ ꯅꯅꯨꯡ ꯇꯥꯅꯗꯤ ꯑꯗꯨꯝ ꯂꯩꯕ ꯅꯨꯡꯉꯥꯏꯇꯕ
ꯥꯏ ꯑꯦ ꯅꯣꯡ ꯇꯥ ꯑꯣꯏꯅ ꯂꯩꯕ ꯅꯨꯡꯉꯥꯏꯔꯦ ꯍꯥꯏꯔꯒ
ꯂꯧ ꯆꯠꯇ꯭ꯔꯣ ꯅꯪꯗꯤ ꯍꯜꯂꯣ
ꯑꯈꯣꯏ
ꯀꯩꯌꯦ
ꯂꯧ ꯎꯗ꯭ꯔꯁꯨ ꯂꯧ ꯆꯠꯇꯣꯏꯅꯦ
ꯂꯧꯧꯁꯥ ꯆꯥꯕ ꯑꯩꯈꯣꯏꯗꯤ
ꯀꯥꯏꯒꯤꯦ
ꯍꯗ ꯁꯣꯂ
ꯉꯁꯤꯗꯤ ꯎꯝ ꯍꯣꯔꯦꯟ ꯎꯝ ꯍꯣꯔꯦꯟ ꯅꯨꯡꯗꯥꯡꯗꯤ ꯀꯔꯤ ꯃꯊꯦꯜ ꯆꯥꯔꯅꯤ
ꯑꯣꯛꯁꯥ ꯆꯥꯕ ꯃꯥꯜꯂꯦ ꯍꯧꯖꯤꯛ ꯄꯨꯔꯛꯂꯝꯕꯃꯤ ꯑꯅꯤ
ꯍꯥꯎꯕꯩ ꯑꯆꯥ ꯃꯥꯅ ꯃꯤ ꯃꯤ ꯃꯤ ꯈꯔꯗꯤ ꯁꯧꯒ꯭ꯔꯤꯒ ꯍꯋꯥꯏ ꯑꯁꯥꯡꯕꯗꯣ ꯑꯗꯨ ꯉꯥꯛꯇ ꯆꯥꯏ ꯍꯥꯏꯅ
ꯆꯒꯔꯤ ꯍꯋꯦ ꯍꯣꯏ
ꯑꯩꯗꯤ ꯑꯣꯁꯥ
ꯆꯥꯒꯦ ꯈꯜꯂꯤ ꯑꯁ ꯑꯩꯗꯤꯝ ꯄꯥꯔꯦ ꯑꯦꯁ ꯁꯤꯡꯖꯨ ꯑꯃꯒ
ꯑꯁ ꯍꯥꯏꯍꯥꯎꯕꯗꯤ ꯌꯥꯝ ꯈꯪꯉꯤꯍꯦ ꯅꯪꯁꯨ
ꯄꯝꯅꯅꯦ ꯃꯤꯃꯤꯒꯁꯨ ꯃꯤꯃꯤꯒꯤ ꯁꯤꯡꯖꯨꯒꯗꯣ ꯄꯥꯝꯅꯝꯒꯅꯤꯅꯅꯦ
ꯃꯤꯃꯤ ꯁꯤꯡꯗꯨꯗꯤ ꯀꯌꯥ ꯄꯥꯝꯗꯦꯗ
ꯑꯠꯆꯥ ꯑꯗꯨꯗꯤ ꯃꯣꯔꯣꯛ ꯃꯉꯥꯒꯨꯝꯕ ꯍꯥꯞꯄꯇꯔꯣ
ꯃꯔꯣꯔꯣꯛꯇꯤ ꯆꯥꯗꯦꯌꯦ ꯑꯩꯗꯤ ꯆꯥꯗꯤ ꯆꯥꯏ ꯇꯧꯕꯤꯗꯣ ꯌꯥꯝꯅ ꯆꯥꯗꯦ ꯆꯥꯕ ꯉꯝꯗꯦ
ꯎ ꯎꯝ ꯑꯗꯨꯗꯅꯤꯗꯣ ꯑꯩ ꯃꯣꯔꯣꯛꯇꯤ ꯄꯥꯝꯃꯤꯗ
ꯑꯁ ꯌꯥꯝ ꯄꯥꯏꯅꯦ ꯑꯗꯨꯗꯤ ꯑꯩꯗꯤ ꯃꯔꯣꯛ ꯄꯥꯝꯗꯦ ꯀꯌꯥ ꯀꯣꯔꯣꯛ ꯆꯥꯕ ꯌꯥꯔꯦ ꯌꯥꯝ ꯆꯥꯡꯉꯦ ꯀꯣ ꯐꯠꯇꯕꯅꯤꯀꯣ ꯃꯔꯣꯛ ꯌꯥꯝ ꯆꯥꯕꯗꯣ ꯆꯝꯊꯣꯡ ꯆꯝꯊꯣꯏꯒꯨꯝꯕ ꯁꯥ ꯁꯥꯥꯁꯨ ꯌꯥꯝ ꯆꯃꯟꯂꯗꯤ ꯐꯠꯇꯕꯅꯦ ꯍꯋꯥꯏ ꯑꯁꯥꯡꯕꯗꯨꯒ ꯁꯧꯔꯤꯒꯥꯎ ꯑꯗꯨꯅ ꯈ꯭ꯋꯥꯏꯗꯒꯤ ꯕꯦꯁ ꯑꯣꯏꯕꯅꯦ
ꯐꯠꯇꯅꯤ ꯂꯁ ꯌꯣꯛꯠꯇ ꯌꯥꯗꯕ
ꯌ
ꯌꯥꯗꯈꯗ ꯌꯥꯅꯤꯈ ꯌꯣꯠ ꯁꯤꯟꯕꯗ ꯌꯥꯝꯅ ꯄꯤꯛ ꯎꯞꯇꯣ ꯉꯝꯗꯕ ꯍꯥꯏꯇꯥꯔꯦꯅꯦ ꯑ ꯌꯥꯒꯅꯤ ꯌꯥꯒꯅꯤ ꯑꯩ ꯁꯥꯔꯗꯀꯣ
ꯑꯣꯏꯣꯏꯗꯣ ꯑꯗꯨꯒ ꯏꯔꯣꯕꯔꯗ ꯌꯦꯟꯦꯝꯕ ꯑꯗꯨ ꯈꯤꯇꯪ ꯍꯥꯞꯂꯒꯒ ꯆꯥꯔꯣ ꯑꯗꯨ ꯑꯣꯏꯔꯗꯤ ꯎꯝ ꯀꯔꯤ ꯍꯥꯏꯁꯤꯦ ꯑꯣꯛꯁꯥ ꯑꯣꯛꯁꯥ
ꯁꯥꯗꯤ ꯑꯗꯨꯝ ꯑꯗꯨꯝ ꯆꯥꯔꯅꯤꯗ ꯑꯗꯨꯝ ꯆꯅꯤꯗꯔ ꯆꯝꯅꯤꯅꯦ ꯑꯗꯨ ꯑꯣꯏ ꯎꯝ ꯑꯦ ꯆꯥꯅꯤꯡꯉꯤꯗꯤ ꯑꯗꯨꯕꯨ ꯌꯥꯝꯅꯗꯤ ꯆꯥꯗꯦꯗ ꯄꯤꯁ ꯃꯔꯤ ꯃꯉꯥ ꯆꯥꯔꯤ ꯌꯥꯔꯦ ꯀꯩꯅꯣ ꯌꯥꯕ ꯆꯥꯒꯗꯕ꯭ꯔꯣ
ꯌꯥꯝꯅ ꯆꯥꯒꯅꯨ ꯌꯥꯝ ꯆꯥꯒꯅꯨ
ꯄꯨꯔꯈꯨ ꯑꯃ ꯆꯥꯒꯦ ꯍꯥꯏꯕꯗꯨꯗ ꯇ
ꯃꯥꯅꯤꯗ ꯃꯥꯅꯤꯗ ꯍꯣꯏ ꯆꯣꯃꯦ ꯅꯪꯅ ꯍꯥꯏꯕꯗꯣ
ꯃꯄꯨꯝ ꯑꯃꯥꯎꯕ ꯆꯥꯕ ꯉꯝꯈꯔꯣꯏ ꯑꯗꯨꯕꯨ
ꯑ ꯀꯅꯥ ꯃꯤ ꯑꯃꯥꯎ ꯑꯃ ꯆꯥꯕ ꯉꯝꯗꯦ ꯀꯩꯅꯣ ꯑꯗꯨꯃꯛꯇꯤ ꯉꯝꯗꯦꯗ
ꯑꯗꯨꯅꯤꯗ ꯌꯥꯝ ꯆꯥꯗ ꯆ ꯍꯥꯏꯁꯤ ꯑꯩꯈꯣꯏ ꯆꯥꯗ꯭ꯔꯤ
ꯌꯥꯝ ꯆꯥꯔꯝꯒꯗꯧꯕ ꯃꯥꯟꯕ ꯑꯗꯨꯒꯤꯅꯤ ꯌꯥꯁꯔ ꯎꯗꯕ ꯃꯥꯂꯦ ꯍꯣꯏ ꯍꯣꯏ ꯆꯥꯡꯅꯥꯅꯖꯎꯒꯣ
ꯑꯩ ꯀꯗꯤ ꯃꯁꯖꯤ ꯊꯣꯛꯣ ꯌꯥꯒꯗ꯭ꯔꯣ
ꯂꯦꯒ ꯂꯩꯅꯤ ꯆ ꯄꯠꯇ ꯑꯣꯏꯦꯒ
ꯑꯗꯨ
ꯐ ꯍꯥꯏꯗꯤ
ꯀꯨꯏꯅ ꯂꯦꯞꯄꯗꯣ ꯉꯝꯗꯦꯕꯀꯣ ꯑꯗꯨꯒꯤ
ꯑꯁꯦꯡꯕ ꯔꯤꯆꯥꯔꯖ ꯑꯣꯏꯔꯔꯕꯅꯤ ꯑꯃꯨꯛꯒ ꯑꯅꯤꯒ ꯆꯥꯝꯃ ꯉꯝꯅꯀꯣ ꯑꯃꯨꯛꯒ
ꯍꯦ ꯍ ꯉꯝ ꯂ ꯉ
ꯑ ꯍꯥ
ꯑꯁꯦꯡꯕꯅꯦ ꯑꯁꯥ ꯌꯥꯝ ꯄꯥꯝꯗꯦ ꯎꯁꯥ ꯄꯥꯝꯗꯦꯕꯀꯣ ꯑꯗꯨꯒꯤꯅꯦ
ꯑꯗꯨꯗꯤ ꯃꯅꯥ ꯃꯁꯤꯡ ꯃꯅꯥ ꯃꯁꯤꯡ ꯑꯣꯏꯔꯦꯅꯦ ꯅꯪ ꯄꯥꯝꯃꯤꯁꯦ
ꯍꯣꯏ ꯃꯅꯥ ꯃꯁꯤꯡꯗꯤ ꯌꯥꯝ ꯄꯝꯃꯦ ꯀ꯭ꯔꯤꯌꯥꯆꯥꯥ ꯀꯃꯦꯟ ꯑꯁꯥꯡꯕꯗꯣ ꯑꯗꯨꯒ ꯆꯤꯡ ꯍꯥꯎꯕꯗꯣ ꯀꯃꯦꯟ
ꯁꯂꯗ ꯀꯁꯦ ꯑꯗꯨꯒ
ꯁꯣ ꯑꯗꯨꯒ ꯍꯋꯥꯏ ꯑꯁꯥꯡꯕꯗꯨꯒ ꯑꯗꯨꯒ ꯃꯥꯏꯔꯦꯟ ꯀꯅꯥ ꯑꯗꯨꯒ ꯑꯗꯨ ꯄꯥꯝꯃꯦ
ꯉꯔꯦ ꯐꯔꯦ
ꯍꯣꯏꯅꯦ ꯍꯣꯏꯅꯦ ꯅꯪ ꯗ ꯌꯧꯁꯥ ꯄꯥꯝꯕꯅꯤꯅ ꯅꯨꯡꯉꯥꯏ
ꯑꯁꯦꯡꯕ ꯑꯣꯏꯔꯗꯤ ꯑꯃꯨꯕꯗꯣ ꯊꯥꯗꯔꯗ꯭ꯔꯗꯤ ꯆꯥꯛ ꯆꯪꯅꯤ ꯀꯅ ꯑꯁꯦꯡꯕꯗꯤ ꯑꯣꯏꯔꯝꯒꯅꯦꯕ ꯑꯁ‌ꯦꯡꯕꯗꯁꯨ ꯀꫭ ꯑꫭꯛꯁꯥ ꯆꯥꯕꯅ‌ꯦ ꯀꯌꯥ ꯄꯥꯝꯗꯦ ꯊꯥꯎ ꯀꯌꯥ ꯄꯥꯝꯗꯦ ꯑꯗꯨꯒꯥꯝ ꯃꯇꯝ ꯑꯃꯗ ꯌꯥꯝ ꯆꯥꯔꯝꯃꯦ ꯑꯗꯨꯒ ꯍꯧꯖꯤꯛꯇꯤ ꯆꯥꯅꯤꯡꯗ꯭ꯔꯦ ꯍꯥꯏꯕꯗꯨ꯭ꯔꯣ
ꯍꯥ ꯅꯠꯇꯦ ꯅꯠꯇꯦ ꯑꯗꯨꯒꯤ ꯅꯠꯇꯦ ꯑꯗꯨꯝ ꯒꯔꯤꯍꯥꯏꯁꯔ ꯃꯍꯧꯁꯥꯒꯤ ꯀꯣ ꯊꯥꯏꯅꯒꯤ ꯑꯗꯨꯝ ꯆꯥꯅꯤꯡꯂꯛꯇꯕꯗꯣ ꯑꯗꯨꯒꯤꯅꯤꯗ ꯑꯗꯨꯅꯦ ꯑꯗꯨꯅꯦ ꯍꯥꯏꯅꯗꯤ ꯆꯥꯔꯝꯃꯦꯗ
ꯂꯅꯥ ꯂꯥꯏꯅꯥ ꯇꯤꯡꯅꯥꯒꯁꯦ ꯂꯩꯔꯔꯣꯏꯅꯦ ꯅꯪ
ꯑꯁ ꯂꯩꯇ꯭ꯔꯦ ꯍꯣꯏ ꯂꯥꯏꯅꯥꯗꯤ ꯑꯥꯄꯥꯎ ꯂꯩꯇ꯭ꯔꯦ ꯄꯥꯗꯕꯅꯤꯅꯀꯣ
ꯄꯄꯤ ꯍꯥꯏꯔꯒ ꯕꯤꯄꯤ ꯍꯥꯏꯔꯒ ꯕꯤꯂꯣꯗ ꯑꯃꯨꯛꯀ ꯂꯩꯔꯑꯗꯅ
ꯑꯩꯕꯤ
ꯑꯗꯨꯒꯤꯅꯦ ꯍꯧꯒꯠ ꯍꯧꯒꯠꯄ ꯃꯇꯝꯒꯁꯤ ꯃꯤꯠ ꯀꯁꯤ ꯏꯄꯥꯥꯡ ꯄꯥꯕ ꯉꯝꯗꯒꯅꯨꯀꯣ ꯁꯧꯒꯔꯤ ꯆꯥꯐꯝꯗ
ꯑꯩꯁ ꯑꯗꯨꯃꯛꯇꯤ ꯇꯧꯗꯦꯗ
ꯎꯗ
ꯖ ꯎꯝ ꯎꯝ ꯌꯨꯝꯗ ꯍꯧꯕ ꯆꯤꯡꯗ ꯍꯧꯕ ꯑꯗꯣ ꯑꯦꯟꯁꯥꯡ ꯅꯥꯕꯤ ꯀꯌꯥ ꯑꯗꯨ ꯑꯗꯨꯒꯨꯝꯕꯣ ꯉꯥꯛꯇ ꯆꯥꯔꯗꯤ ꯍꯛꯆꯥꯡ ꯌꯥꯝ ꯐꯔꯅꯤ ꯁꯥ ꯆꯥꯕꯗꯤ ꯀꯣꯟꯕꯅꯦ ꯂꯥꯏꯅꯥ ꯌꯥꯝ ꯂꯩꯕꯅꯦ ꯍꯣꯏꯗꯤ ꯑꯁ ꯅꯨꯡꯉꯥꯏꯌꯦ ꯈꯤꯇꯪ ꯆꯥꯕꯅꯤꯅ
ꯍꯣꯏꯅꯦ ꯅꯨꯡꯁꯤꯠ ꯄꯤꯔꯛꯄꯅꯤꯅ ꯅꯨꯡꯁꯤꯠ ꯅꯨꯡꯁꯤꯠꯀꯥꯁꯦ ꯐꯥꯕ
ꯅꯪꯁꯤꯠ
ꯅꯨꯡꯁꯤꯗ ꯌꯥꯕ ꯀꯩ ꯍꯥꯏꯕ ꯅꯨꯡꯁꯤꯠ ꯑꯁꯦꯡꯕꯒꯤ ꯅꯨꯡꯁꯤꯠ
ꯑꯁ ꯑꯗꯨꯗꯤ ꯇꯧꯗꯦꯗ ꯀꯗꯥꯏꯗꯒꯤꯅꯣꯍꯦ ꯑꯗꯨ ꯅꯠꯇꯦ ꯑꯗꯨ ꯅꯠꯇꯦ ꯑꯁꯦꯡꯕ ꯋꯥꯔꯤꯅꯤꯍꯦ ꯎꯝ ꯁꯣꯏꯆꯥꯎ ꯅꯪꯁꯨꯀꫭ
ꯑꯥ
ꯑꯗꯨ ꯑꯣꯛꯁꯤꯖꯦꯟ ꯄꯤꯔꯛꯇꯕꯁꯤꯡꯗꯨꯅꯃꯛ ꯆꯥꯊꯗꯔꯦꯕ
ꯍꯥꯍꯥ ꯑꫭꯏ ꯃꯥꯂꯦ
ꯅꯦ ꯀꯁꯦ ꯁꯤꯒꯤꯗꯤ ꯀꯩꯁꯨ ꯀꯥꯏꯗ‌ꯦꯗ ꯍꯨꯝ ꯌꯝꯁꯨ ꯀꯩꯁꯨ ꯀꯥꯏꯗꯁ ꯆꯔꯁꯨ ꯀꫭ ꯅꯨꯄꯤꯒꯤꯗꯤ ꯑꯩ ꯁꯤꯔꯤꯗꯤ ꯌꯥꯏꯗ ꯍꯌꯦꯡ ꯍ‌ꯦꯛ ꯍꯧꯒꯠꯄꯗꯒꯤ ꯁꯧꯒꯔꯤ ꯈꯛ ꯆꯥꯍ ꯍꯧꯗꯧꯕꯅꯦ ꯆꯝꯐꯨꯠ ꯆꯝꯐꯨꯠ ꯑꯃ ꯑꯣꯏꯔꯅꯤ ꯆꯝꯊꯣꯡ ꯑꯃ ꯇꯧꯔꯅꯤ ꯁꯤꯡꯖꯨ ꯑꯀꯪꯕꯗꯣ ꯁꯧꯒꯔꯤꯒꯤ ꯑꯗꯨ ꯁꯤꯡꯖꯨ ꯇꯧꯔꯅꯤ
ꯑꯍꯣꯏ
ꯁꯧꯒꯔꯤ ꯍ‌ꯦꯛꯇ ꯆꯥꯕ ꯍꯧꯗꫭꯔꯝꯅ‌ꯦ ꯍꯧꯖꯤꯛꯁꯦ ꯍꯋꯥꯏ ꯑꯁꯥꯡ ꯁꯧꯒꯔꯤ ꯆꯥꯕꯅꯦ ꯃꯇꯝ ꯍꯦꯛ ꯕꯖꯥꯔꯗ ꯌꯣꯟꯕ ꯑꯔꯥꯏ ꯂꯩꯕ ꯂꯣꯏ ꯂꯩ ꯂꯧꯈꯥꯏꯔꯒ ꯆꯥꯂꯅꯤꯍ‌ꯦ ꯕꯖꯥꯔ ꯆꯠꯄꯔ ꯌꯨꯝꯗ ꯃꯠꯄꯔ